ꯉꯥꯡꯉꯣ ꯉꯥꯡꯉꯣ ꯑꯗꯨꯗꯤ ꯀꯔꯤꯅꯣ ꯑꯦꯅꯤꯃꯦꯒꯤ ꯑꯃ ꯉꯥꯡꯉꯒ ꯂꯣꯏꯁꯤꯜꯂꯁꯤ ꯍꯧꯖꯤꯛ
ꯏꯅꯦꯃꯤꯁꯦ ꯑꯦꯅ ꯍꯧꯔꯒ ꯏꯅ ꯂꯣꯏꯁꯤꯜꯂꯤ
ꯀꯥꯔꯤ
ꯏꯅꯤꯃꯤꯁꯤ ꯑꯦꯅ ꯍꯧꯔꯒ ꯏꯅ ꯂꯣꯏꯁꯤꯜꯂꯤ
ꯍꯦꯔꯥ
ꯏꯁ ꯢꯁ
ꯑꯗꯨꯗꯨꯗꯤ ꯈ꯭ꯋꯥꯏꯗꯒꯤ ꯄꯛꯇꯕ ꯑꯦꯅꯤꯃꯦ ꯑꯃ ꯍꯥꯏꯔꯛꯑꯣꯅꯦ ꯅꯪꯅ ꯌꯦꯡꯈꯤꯕꯗ
ꯈ꯭ꯋꯥꯏꯗꯒꯤ ꯄꯛꯇꯕ ꯀꯩꯅꯣ ꯀꯔꯤ ꯍꯤꯔꯣ ꯃꯥꯏ ꯍꯤꯔꯣ ꯇꯤꯀꯥꯗꯌꯥ
ꯑꯦ ꯑꯗꯨ ꯄꯛꯇꯦꯕ ꯇꯥꯗꯦ ꯅꯪ ꯍꯥꯏꯗꯣ
ꯎꯝ ꯑꯗꯨ ꯑꯗꯨ ꯄꯛꯇꯤ ꯑꯗꯨ ꯀꯔꯤꯅꯤ
ꯇꯥꯗꯦ ꯃꯤ ꯅꯪꯒꯤꯗꯣ ꯀꯩꯅꯣꯝꯃ ꯑꯃꯨꯛ ꯅꯛꯁꯜꯂ ꯑꯃꯨꯛ ꯂꯥꯞꯊꯣꯛꯏ ꯇꯧꯕ ꯃꯥꯜꯂꯦ
ꯍꯜꯂꯣ
ꯍꯣꯏ ꯍꯣꯏ ꯍꯣꯏ ꯇꯥꯔꯦ ꯑꯗꯨꯃꯥꯏꯅ ꯇꯧꯔꯗꯤ
ꯃꯥꯏ ꯍꯦꯔꯣ ꯀꯥꯗ ꯌꯥꯕ꯭ꯔꯥ ꯑꯗꯨꯗ
ꯑꯗꯨ ꯀꯔꯤꯒꯤ ꯄꯛꯇꯕ꯭ꯔꯥ
ꯑꯦ ꯄꯛꯇꯤ
ꯀꯩꯅꯣ ꯍꯥꯏꯁꯤꯕꯣ ꯅꯨꯡꯉꯥꯏꯗꯨꯗꯤ
ꯑꯉꯥꯡ ꯃꯆꯥ ꯑꯇ ꯑꯗꯩꯗꯤ ꯗꯥꯛꯇꯔ ꯁꯇꯣꯟ ꯍꯥꯏꯕ꯭ꯔꯥ ꯑꯗꯨꯑꯃ
ꯑꯣ ꯑꯗꯨꯕꯨꯗꯤ ꯄꯛꯇꯦ ꯃꯩ ꯍꯤꯔꯣ ꯑꯦꯀꯥꯗꯃꯤꯌꯥꯗꯤ ꯅꯨꯡꯉꯥꯏ ꯀꯩꯅꯣ
ꯑꯗꯨꯝ ꯈꯔ ꯏꯄꯤꯁꯣꯠ ꯋꯥꯟ ꯈꯔ ꯅꯨꯡꯉꯥꯏꯔꯝꯃꯦ ꯑꯗꯨꯒ ꯑꯗꯨꯝ ꯄꯛꯂꯝꯛꯇꯦ ꯕꯣꯔꯤꯡ ꯆꯥꯔꯦ
ꯑꯣ ꯂꯣꯏꯔꯝꯗꯥꯏꯗꯗꯤ ꯈꯔ ꯕꯣꯔꯤꯡ ꯆꯨꯕꯅꯦꯕ ꯑꯗꯨꯒ ꯂꯥꯁ ꯁꯤꯖꯟꯗꯨꯗꯤ ꯅꯨꯡꯉꯥꯏꯕꯅꯦ ꯌꯦꯡꯗ꯭ꯔꯣ ꯂꯥꯁ ꯁꯤꯖꯟꯗꯣ
ꯌꯦꯡꯗꯦ ꯇꯟꯗꯅ ꯇꯣꯛꯑꯦ
ꯂꯥꯁ ꯁꯤꯖꯟꯗꯣ ꯌꯦꯡꯉꯣ ꯄꯛꯇꯦꯗꯣ ꯑꯗꯨꯝ ꯅꯪꯒꯤ ꯑꯣꯄꯤꯅꯤꯌꯟꯗꯣ ꯆꯦꯟꯖ ꯇꯧꯈ꯭ꯔꯅꯤ
ꯑꯉꯥꯡ ꯃꯆꯥ ꯌꯥꯝ ꯇꯥꯏꯌꯦꯅ ꯇꯣꯛꯈ꯭ꯔꯕꯅꯤ
ꯆꯠꯂꯣꯍꯦ ꯍꯣꯏ ꯈꯔ ꯄꯛꯇꯕꯕꯨꯗꯤ ꯌꯧꯁꯜꯂꯛꯄꯅꯦ ꯃꯣꯏꯒꯤꯗꯣ ꯂꯣꯏꯔꯝꯗꯥꯏꯒꯤꯗꯣ
ꯎꯝ
ꯑꯗꯨꯒꯤꯗꯤ ꯀꯩꯅꯣꯗꯣ ꯀꯔꯤꯕ ꯃꯁꯝ ꯇꯪꯈꯥꯏ ꯇꯪꯈꯥꯏꯒꯤ ꯅꯨꯄꯥꯗꯣ ꯐꯖꯗ꯭ꯔꯣ
ꯁꯝ ꯇꯪꯈꯥꯏ ꯇꯪꯈꯥꯏ ꯑꯃ
ꯍꯥꯏꯗꯤ ꯑꯃꯅ ꯍꯣꯏ ꯍꯣꯏ ꯑꯃ ꯔꯦꯠ ꯀꯂꯔꯒ ꯋꯥꯏꯠ ꯀꯂꯔꯒꯗꯣ
ꯑꯥꯏꯁ ꯀꯤꯗꯣ
ꯑꯥꯢꯁ ꯀꯤꯗꯣ ꯍꯣ ꯍꯣꯏ ꯍꯣꯏ
ꯑ
ꯇꯣ ꯗꯣꯔꯛꯀꯤ ꯍꯥꯏꯕꯗꯣ ꯑꯗꯨꯗꯣ ꯐꯖꯕꯅꯤꯅꯦ
ꯃꯖꯠ ꯑꯦꯗꯤꯌꯥ
ꯑꯩ ꯇꯥꯗꯦ ꯅꯪ ꯍꯩꯗꯣ ꯅꯪ ꯍꯣꯔꯦꯟ ꯅꯆꯦꯗ ꯇꯝꯊꯣꯛꯀꯅꯤ ꯑꯩꯅ ꯍꯂ
ꯍꯂꯣ
ꯅꯪ ꯍꯣꯔꯦꯟ ꯅꯇꯦꯗ ꯑꯩꯅ ꯇꯝꯊꯣꯛꯄꯁꯦ ꯁꯣꯏꯗ꯭ꯔꯕꯅꯤꯀꯣ
ꯇꯃꯣ
ꯑꯗꯨꯗꯤ ꯍꯥꯏꯔꯛꯑꯣ ꯍꯥꯏꯔꯛꯑꯣ ꯀꯔꯤ ꯀꯔꯤ ꯑꯦꯅꯤꯃꯤ ꯑꯇꯣꯞꯄ ꯌꯦꯡꯒꯦ ꯈꯟꯕꯗꯤ ꯂꯩꯇ꯭ꯔꯕꯣ ꯍꯥꯥ ꯍꯜꯂꯣ ꯍꯜꯂꯣ ꯇꯥꯗꯠꯕ꯭ꯔꯣꯅꯦ ꯀꯔꯤꯔꯥꯅꯦ ꯇꯥꯗꯕ꯭ꯔꯣ ꯇꯥꯗꯕ꯭ꯔꯥ ꯇꯥꯗꯕ꯭ꯔꯣ ꯍꯜꯂꯣ ꯍꯜꯂꯣ ꯍꯜꯂꯣ ꯇꯥꯗꯄ ꯑꯩꯅ ꯉꯥꯡꯉꯁꯤꯦ ꯀꯔꯤꯅꯣꯅꯦ ꯍꯜꯂ